ꯑꯣ ꯇꯥ ꯇꯥꯥꯏꯦꯕꯎ
ꯐꯔ ꯚꯔ
ꯑꯥ
ꯑꯗꯨꯅꯦ ꯀꯃꯥꯏꯅ ꯈꯨꯠꯇꯔꯤ ꯀꯃꯥꯏꯅ ꯂꯩꯁꯦ ꯈꯪꯍꯧꯗꯕ ꯑꯩꯗꯣ ꯅꯥꯔ ꯀꯣꯟ ꯊꯣꯛꯣꯛꯍꯜꯂꯦꯕ ꯑꯁ ꯀꯩꯅꯣꯝ ꯇꯧꯔꯦ ꯍꯥꯏ
ꯑꯗꯨꯝꯅ ꯑꯗꯨꯝ ꯇꯨꯝꯕꯒ ꯍꯧꯒꯠꯄ ꯅꯪꯗ꯭ꯔꯤꯉꯩ ꯆꯦꯜꯂꯦꯅ ꯑꯗꯨꯅ ꯈꯨꯗꯤꯦꯝꯒ
ꯁꯤ ꯆꯖ ꯀꯁꯤꯇꯂꯗꯨ ꯆꯇ ꯑꯣꯏꯔꯒ ꯆꯂꯦ
ꯅꯪ ꯁꯨꯒ ꯁꯨꯒ ꯆꯥꯔꯦꯅ ꯍꯥ
ꯂꯣꯛ ꯌꯨꯗ ꯑꯩ ꯀꯩꯅꯣꯁꯨ ꯇꯧ ꯁꯨ ꯁꯨ ꯀꯜꯂꯤ ꯀꯔꯝꯕ ꯇꯧꯕꯤꯅꯣ ꯈꯗꯅ
ꯑꯣꯄꯟꯗ ꯃꯤꯒꯕ ꯑꯗꯨ ꯅꯣꯡꯄꯖꯗꯦ ꯂꯆ ꯀꯗ ꯑꯁ ꯑꯩꯈꯣꯏ ꯖꯒꯣꯏ ꯁꯥꯕꯩꯗꯤ ꯍꯣꯡꯕ꯭ꯔꯥ
ꯑꯥ
ꯀꯩꯅꯣ ꯇꯧꯋꯦꯕ ꯍꯥꯏꯗꯤ ꯁꯥ ꯅꯪ ꯁꯥꯕꯁꯨ ꯁꯨꯝ ꯌꯥꯗꯦꯕ ꯇꯥꯟꯅꯕ ꯟ ꯇꯦꯟ ꯇ ꯑꯗꯨꯃꯥꯏꯅ ꯍꯥꯏꯔꯕꯗꯣ ꯐꯍꯜꯂꯦꯕ ꯌꯥꯝ ꯇꯜꯂꯕ ꯔꯤ ꯄꯂꯦ
ꯅꯪꯪ ꯂꯣꯏ ꯆ ꯌꯦꯡꯅꯤꯡꯒꯣꯏꯌꯦꯕꯗꯤ ꯍꯪꯒꯣꯏꯅꯤ ꯍꯪꯒꯣꯏ ꯇ꯭ꯔꯣ
ꯈꯠꯆꯩꯌꯦ ꯅꯪ ꯌꯥꯝꯅ ꯑꯩ ꯁꯣꯟꯗ ꯍꯩꯕ ꯋꯥꯅ ꯍꯖꯔꯗꯤ ꯄꯅꯤ ꯈꯪꯉꯦꯗꯅ
ꯅꯗꯒ ꯁꯥ ꯀꯗꯤꯅꯤ ꯀꯔ ꯀ ꯑꯣ ꯆꯗꯨ ꯇꯧꯗꯅ ꯑ
ꯏꯕꯨꯡꯉꯣ ꯃꯤ ꯑꯉꯥꯡ ꯃꯆꯥꯅꯦꯅ ꯍꯩ ꯍꯦꯜꯂꯤ ꯑꯉꯥꯡ ꯃꯆꯥ ꯑꯄꯤꯛ ꯑꯄꯤꯛꯄ ꯃꯌꯥꯝꯅꯦꯅ ꯍꯩ ꯍꯦꯜꯂꯤ ꯑꯩꯈꯣꯏꯗꯤ ꯎ ꯃꯣꯏꯗꯤ ꯁꯥꯕ ꯍꯥꯏꯗꯤ ꯁꯟꯗꯦ ꯈꯇꯪꯅꯤꯗꯅ ꯑꯩꯈꯣꯏꯅ ꯁꯥꯔꯤꯗꯣ ꯑꯗꯨꯅ ꯃꯣꯏꯗꯤ ꯀꯨꯏ ꯆꯍꯤ ꯑꯅꯤ ꯑ ꯁꯨꯔꯕ ꯑꯗꯨꯃꯥꯏꯅ ꯁꯥꯔꯛꯄ ꯑꯉꯥꯡ ꯉꯥꯛꯇꯅꯤꯅ
ꯇꯜꯂ ꯌꯥꯝꯅ ꯎ ꯍꯌꯦꯡ ꯀꯩꯅꯣꯒꯤꯁꯨ ꯗꯥꯟꯁ ꯇ꯭ꯔꯦꯅꯤꯡꯒꯤꯁꯨ ꯔꯥꯏꯝꯁ ꯅꯤꯝꯊꯨꯒꯩ ꯀꯌꯥꯅꯣꯝ ꯐꯥꯔꯒ ꯆꯠꯇꯣꯏꯅꯦꯕ ꯍꯌꯦꯡ ꯀꯩꯅꯣ ꯇꯦꯁ ꯂꯩꯌꯦꯕ ꯍꯥꯏꯗꯤ ꯇꯦꯁ ꯂꯩꯕ ꯍꯥꯏꯗꯤ ꯇꯦꯁ ꯁꯥꯄꯤꯕꯩꯃꯛ ꯅꯠꯇ꯭ꯔꯁꯨ ꯀꯧꯊꯣꯛꯍꯗꯕ ꯁꯥꯍꯟꯕꯗꯣ
ꯑꯥ
ꯑꯗꯨ ꯇꯧꯍꯟꯅꯤꯅ ꯑꯗꯒꯤ
ꯀꯩ ꯍꯥꯏꯕ ꯑꯗꯨ ꯑꯗꯨꯗꯥꯥꯏꯅ ꯇꯧꯕꯗꯣ ꯀꯩꯅꯣꯝ ꯍꯥꯏꯇꯥꯅꯦ ꯃꯃꯤ ꯑꯗꯨ ꯇꯧꯕꯗꯣ ꯅꯣꯏꯅ ꯑꯗꯨꯃꯥꯏꯅ ꯊꯣꯛꯑꯒ ꯑꯣꯖꯥ ꯃꯥꯡꯗꯒ ꯇꯧꯕꯗꯣ ꯅꯠꯇ꯭ꯔꯣ ꯅꯣꯏ ꯍꯥꯏꯁꯦ
ꯍꯣꯏ
ꯑꯗꯨꯏ ꯀꯩꯅꯣꯝ ꯍꯥꯏꯗꯥꯏꯅꯦ ꯑꯗꯨꯃꯥꯏꯅ ꯇꯧꯕ ꯏꯟꯇ꯭ꯔꯣꯗꯛꯁꯟ ꯍꯥꯏꯕ꯭ꯔꯥ
ꯑꯔ ꯑꯗꯒꯤ ꯄ꯭ꯔꯖꯦꯟꯇꯦꯁꯟꯁꯨ ꯇꯧꯍꯟꯅꯤꯡ ꯌꯦ ꯈꯪꯕ꯭ꯔꯥ
ꯑꯥ
ꯃꯣꯏꯅ ꯄ꯭ꯔꯖꯦꯟꯇꯦꯁꯟ ꯄꯠꯂꯛꯄꯗꯦ ꯁꯤꯌꯥꯔꯤꯗ ꯄ꯭ꯔꯖꯦꯟꯇꯦꯁꯟ ꯇꯧꯍꯟ ꯔꯣ ꯄ
ꯑꯣ
ꯍꯧꯖꯤꯛꯁꯤ ꯀꯩꯅꯣꯒꯤ ꯑꯣꯖꯥꯉꯩ ꯑꯗꯨꯗꯨꯒꯤ ꯅꯠꯇꯕꯤꯗ ꯀꯩꯅꯣ ꯇꯧꯕꯒꯤ ꯏꯃꯨꯡꯗꯤ ꯅꯨꯡꯉꯥꯏꯀꯣꯛꯈꯣꯏ ꯃꯌꯥꯝ ꯄꯨꯟꯈꯤꯕꯗꯣ
ꯅꯨꯡꯉꯥꯏ ꯑꯣꯖꯥꯒꯩꯗꯤ ꯈꯪꯗꯦ ꯅꯨꯡꯁꯤꯗꯦꯉꯣ ꯅꯤꯡꯁꯤꯡꯉꯨꯔ ꯎꯝ ꯃꯥꯏ ꯅꯦꯝ ꯕꯥꯕꯨꯗꯣ ꯏꯪꯂꯤꯁꯇ ꯍꯩꯇꯔꯦ ꯃꯩꯇꯩ ꯃꯛꯇ ꯑꯗꯨꯝ ꯏꯔꯒ ꯏꯁꯇꯦꯠꯠꯇ ꯁꯄ ꯀꯌꯥꯨꯛ ꯀꯥꯏꯔꯖꯥꯠꯅꯣ ꯏ ꯏ ꯗꯨꯋꯤꯡ ꯋꯦꯜ ꯑꯁ ꯇꯣꯔꯦ ꯑꯣꯏ
ꯄ ꯅꯝꯕ ꯂꯩꯩꯅ
ꯂꯩꯃꯅꯦ ꯃꯦꯁꯦꯖꯀꯥ ꯊꯔꯛꯄꯅꯦ
ꯅꯪꯉꯣꯟꯗ ꯊꯥꯗꯩꯔꯣ ꯑꯩꯖꯥ
ꯎꯝ
ꯅ ꯋꯥꯂ
ꯈꯪꯉꯦ ꯅꯣꯡꯃ ꯐꯨꯠꯕꯣꯜ ꯃꯇꯥꯡꯗ ꯍꯜꯂꯗ ꯌꯦꯡꯉꯨ ꯌꯦꯡꯗꯦ ꯑꯩ ꯃꯣꯏꯗ ꯂꯣꯏꯅ ꯍꯥꯏ ꯇꯧꯋꯦꯕ ꯑꯩ ꯑꯣꯟꯂꯥꯏꯟ ꯂꯥꯛꯁꯤꯟ ꯄ꯭ꯔꯣꯐꯥꯏꯜ ꯁꯤꯇꯁꯨꯗꯣ ꯁꯤꯇꯁꯨ ꯅꯣꯡꯃꯗꯣ ꯃꯥꯏ ꯀꯟꯇꯦꯛꯛꯇ ꯊꯝꯃꯀꯥꯟꯗꯣ ꯍꯣꯏ ꯊꯣꯏꯗ
ꯑꯝꯇꯕꯨ ꯈꯥꯏꯖꯟꯖꯤꯔ ꯈꯪꯗꯤꯅꯦ ꯏꯀꯣꯃ
ꯑ ꯂ ꯀꯣꯏ ꯌꯥꯗꯦꯗ ꯒ ꯏꯀꯣ
ꯐ ꯅ ꯑꯖꯦ ꯍꯗꯗꯋꯥ ꯑꯗꯨꯗꯔꯦ ꯑꯁ ꯃꯁꯛꯇꯣ ꯐꯗꯤ ꯐꯖꯕꯗꯤ ꯃꯗꯣ ꯋꯥꯡ ꯆꯥꯎꯔꯒ
ꯑꯧ ꯃꯥꯅꯦ ꯍꯥꯏꯗꯤ ꯐꯤꯠ ꯑꯣꯏꯕ ꯆꯤꯡꯉꯦꯕꯀꯣ
ꯃꯥꯅꯦ ꯆ ꯀꯤꯔꯥꯏꯗꯕꯨꯨꯛ ꯈꯔ ꯌꯥꯎꯗꯕꯩ ꯋꯥꯅꯤ
ꯊꯝꯖꯤ ꯆꯦ ꯌꯥꯝ ꯍ
ꯎꯝ ꯆꯥꯎꯥꯎ ꯇꯥꯎ ꯇꯥꯎ ꯅ ꯇꯣ ꯇꯣ ꯇ ꯆꯤꯠꯇꯨ
ꯎ ꯁꯟꯖꯦ ꯆꯥꯕꯅꯤꯅꯦ ꯇꯨꯝꯈꯤꯕ ꯈꯪꯍꯧꯗ꯭ꯔꯤ
ꯏ ꯃꯅꯨꯡꯗ ꯊꯝꯖꯦꯁꯨ ꯌꯥꯎꯔꯝꯃꯤꯇ ꯉꯥꯏ ꯇꯥꯔꯛꯄ ꯑꯗꯨꯗ ꯑ ꯑꯣꯃ ꯇꯕꯗꯗ
ꯀ ꯃꯥ ꯑ ꯁꯤꯒꯤꯒ ꯚꯣꯏꯁ ꯇꯥꯕ ꯃꯤꯒꯗꯣ ꯋꯥ ꯅꯉꯩ ꯅꯣꯛꯧꯕ ꯁꯤꯔꯅꯤ
ꯑꯗꯨ ꯀꯅꯥꯔꯕ ꯇꯥꯗꯣꯏ ꯖꯥꯗꯣ ꯑꯩꯅ ꯑꯗꯨ ꯋꯥꯔꯤ ꯋꯥꯔꯤ ꯂꯤꯕꯗꯨꯅ ꯃꯣꯏꯅ ꯀꯅꯥꯝ ꯑꯦꯛꯁꯦꯞ ꯍꯦꯛ ꯇꯧꯔꯛꯇꯦ
ꯃꯤ
ꯍꯣꯏ ꯑꯐꯕ ꯃꯤ ꯑꯇ ꯅꯠꯇꯦꯕ ꯑꯩꯒꯤ ꯋꯥꯔꯤꯗꯣ ꯑꯦꯛꯁꯦꯞ ꯇꯧꯕꯤꯔꯛꯇꯕ ꯅꯠꯇ꯭ꯔꯣ
ꯀꯗꯥꯏ ꯋꯥꯔꯤ ꯂꯤꯔꯨꯔꯦ ꯀꯅꯥꯗ ꯂꯤꯔꯨꯔꯒꯦ ꯅꯪꯅ
ꯅꯣꯏ ꯀꯥ
ꯀꯅꯥꯗ ꯂꯤ ꯎꯔꯒꯦꯕ
ꯀꯩꯃꯣ ꯇꯧ ꯑꯗꯨꯗ ꯑ ꯋꯥꯔꯤ ꯂꯤꯕ ꯑꯩꯇ ꯃ ꯀꯌꯥꯅꯎꯒꯤ ꯋꯥꯔꯤ ꯋꯥꯔꯤ
ꯀ ꯅ ꯅꯪ ꯅꯨꯄꯤꯤ ꯇꯣꯅ ꯦꯋꯥꯗꯤ ꯔ
ꯀꯠꯇꯦ
ꯀꯩ ꯋꯥꯔꯤ ꯋꯥꯔꯤ ꯇꯕꯁ ꯃꯇꯥꯡꯗꯣ ꯍꯥꯏꯔꯛꯑꯣ ꯅꯠꯇꯗꯤ ꯀꯩꯅꯣ ꯇꯧꯕꯅꯦ ꯃꯣꯏꯗꯣ ꯌꯥꯗꯕꯅꯦ
ꯌꯨꯇꯨꯕꯀꯤ ꯐꯤꯂꯝꯒꯤ ꯋꯥꯔꯤ ꯃꯥ
ꯑꯦ ꯌꯥꯗꯕꯅꯦ ꯐꯤꯁꯪ ꯂ ꯑꯣꯏꯔꯤꯕ꯭ꯔꯥ
ꯐꯤꯂꯝ ꯍꯌꯦ ꯀꯩ ꯍꯥꯏꯗꯪꯅꯦ ꯔꯥꯅꯤ ꯭ꯂꯥ ꯍꯣꯏꯒꯤꯗꯣ ꯑꯗꯨ ꯂꯤꯈꯤꯕꯅꯦꯕꯀꯣ ꯃꯥꯅ
ꯑꯣ ꯑꯗꯨꯒꯤꯗꯪꯅꯦ ꯑꯩꯁꯨ ꯀꯩꯅꯣꯒꯤ ꯀꯩꯅꯣꯒꯤ ꯃꯇꯥꯡꯗꯨ ꯏꯔꯨꯕ ꯀꯃꯥꯏꯅꯤ ꯎ ꯀꯅ ꯍꯥꯏꯔꯦ ꯑꯃꯨꯛ ꯁꯤꯗ ꯑꯃꯨꯛ ꯌꯥꯕꯩ ꯃꯗꯦ ꯑꯩꯅ ꯑꯃꯨꯛ ꯑꯗꯨ ꯀꯜꯂꯣꯏꯔ
ꯅꯣꯏꯒꯤ ꯑꯃꯨꯗꯤ ꯋꯥꯔꯤ ꯇꯥꯕ ꯌꯥꯎꯗ꯭ꯔꯥ ꯁꯤꯒꯨꯝꯕ ꯚꯣꯏꯁ ꯇꯥꯕ ꯌꯥꯎꯗ꯭ꯔꯥ
ꯃꯥꯥꯏꯗꯤ ꯌꯥꯎꯕꯅꯦ ꯚꯣꯏꯁ ꯌꯥꯎꯕꯅꯦ ꯐꯣꯟ ꯀꯣꯜꯗꯨꯗꯤ ꯌꯥꯎꯗꯦ ꯃꯥꯅ ꯂꯧꯗꯕ
ꯍꯥꯏꯅ ꯇꯥ ꯇ꯭ꯔꯥꯟꯁꯇꯁꯟ ꯈꯛꯇꯪꯒꯤ ꯇꯧꯕꯗꯣ ꯍꯥꯏꯗꯤ ꯇꯥꯔꯒ ꯄꯪ ꯏꯕꯗꯣ ꯑꯗꯣ ꯑꯗꯨꯗꯤ ꯄꯩꯁꯥ ꯌꯥꯝꯗꯦꯗꯅ ꯑꯃꯨꯛ ꯀꯩꯅꯣꯃꯤꯅꯥ ꯆꯤꯅ ꯑꯃꯨꯣ ꯄꯣꯟꯅ ꯑꯃꯣꯝ ꯐꯣꯁꯟ ꯑꯃꯝꯗ ꯑꯗꯨꯝ ꯌꯥꯅꯤꯗꯅ
ꯎꯝ
ꯍ ꯃꯤꯠ ꯀꯦ ꯌꯥꯎꯗꯗ ꯊꯧꯔꯤꯁꯤ
ꯃꯥꯏ ꯍꯦꯟ ꯏꯁ ꯔꯤꯌꯦꯂꯤ ꯄꯦꯟꯅꯤꯡꯁ ꯑꯩ ꯏꯪꯂꯤꯁ ꯍꯧꯔꯛꯑꯒꯦ
ꯎꯝ ꯇꯥꯎ ꯇꯥꯎ ꯇꯥꯎ ꯀ ꯅꯈꯨꯠ ꯇ ꯏꯂꯥꯛꯄꯔꯥ
ꯌꯦ ꯂ ꯇꯗ ꯐꯥꯒꯔ ꯅꯔꯤꯅ
ꯎꯝ ꯎꯝ
ꯑꯩꯗꯤ ꯑꯩ ꯍꯥꯏꯕ ꯃꯣꯏꯈꯩꯅ ꯋꯥꯟꯊꯈꯩ ꯅꯣꯛꯄꯗꯣ ꯅꯪꯅ ꯅꯣꯛꯏꯗ꯭ꯋꯥꯏꯅ ꯅꯣꯛꯏꯅꯦ ꯍꯥꯏꯕ ꯃꯣꯏꯈꯩꯗꯣ
ꯇꯧꯅꯤ ꯅꯪꯗꯤ ꯅꯪ ꯨꯖꯨꯒꯣꯠ ꯆꯥꯗꯕ ꯉꯥꯛꯇꯅꯤ ꯅꯪꯅ ꯇꯧꯔꯤꯁꯦ ꯑꯁ ꯑꯩ ꯀꯩꯅꯣꯗꯣ ꯑꯥꯏꯐꯣꯟ ꯁꯤꯛꯁꯇꯤꯟ ꯇꯤꯟꯗꯣ ꯑꯝ ꯄꯥꯏꯅꯤꯡꯉꯤꯅꯦ
ꯑꯩꯁꯨ ꯄꯥꯏꯅꯤꯡꯏ
ꯀꯩꯅꯣꯗ ꯑꯃ ꯀꯩꯅꯣ ꯇꯧꯕꯩ ꯍꯨꯔꯦꯟ ꯂꯥꯏꯞ ꯊꯥꯕꯤꯔꯛꯀꯦ ꯌꯦꯡꯉꯣ ꯑꯗꯨꯗꯣ ꯑꯗꯨꯝ ꯍꯣꯡꯕꯅꯦ
ꯔꯤꯐ꯭ꯔꯕꯤꯁꯂ
ꯍꯥꯥ ꯅꯠꯇꯦ ꯑꯩ ꯊꯥꯔꯛꯀꯦ ꯑꯗꯨꯝ ꯌꯦꯡꯉꯣ ꯅꯠꯇ꯭ꯔ ꯍꯣꯔꯦꯟ ꯐꯣꯟꯗꯔ ꯀꯩꯅꯣ ꯍꯥꯏꯕꯤꯒꯦ ꯅꯪ ꯑꯗꯨꯝ ꯈꯔ ꯇꯨꯡꯖꯜꯂ ꯂꯩꯕ ꯉꯝꯅꯤꯕ
ꯄꯩꯁꯥꯁꯦ ꯃꯣꯏ ꯏꯁꯇꯨꯗꯦꯟ ꯂꯣꯟꯗꯣ ꯁꯤꯡꯕ ꯂꯣꯏꯗ꯭ꯔꯤꯌꯦ ꯑꯩꯁꯦ
ꯁ꯭ꯇꯨꯗꯦꯟ ꯂꯣꯟ ꯂꯧ ꯌꯥꯕ꯭ꯔꯣ
ꯑꯩ ꯐꯣꯟꯖꯦ ꯃꯣꯏ ꯀꯩꯅꯣꯅ ꯇꯧꯔꯛꯄ ꯌꯥꯗꯕ꯭ꯔꯥ ꯈꯪꯗꯦ ꯑꯩꯈꯣꯏ ꯕꯥ ꯍꯣꯏꯗ
ꯎꯝ
ꯃꯤꯅꯤ ꯈꯛꯇꯪ ꯉꯥꯏꯔ ꯀꯥꯟꯁꯤꯗ ꯀꯣꯜ ꯄꯪꯇꯧ ꯇꯧꯁꯜꯂꯛꯑꯦ ꯍꯥꯏꯕ
ꯀꯅꯥꯅ ꯇꯧꯁꯜꯂꯛꯏꯅꯣꯕ
ꯈꯣꯏ ꯆꯦ
ꯎꯆꯦ ꯅꯪ ꯅꯪ ꯄꯣꯛꯃꯤꯟꯅꯕ ꯅꯣꯏ ꯆꯦ ꯑꯃ ꯂꯩꯒꯤꯗꯥꯏꯅꯦ
ꯂꯩ
ꯅꯪꯒ ꯅꯣꯏ ꯆꯦꯒ ꯈꯠꯇ ꯅꯠꯇ꯭ꯔꯣ
ꯑꯟꯇꯦ ꯑꯈꯣꯏ ꯑꯍꯨꯝ
ꯀꯅꯥ ꯑꯃꯅ ꯀꯅꯥ
ꯃꯌꯥꯏꯗ ꯑꯈꯣꯏ ꯗꯗꯥ ꯑꯃꯒ
ꯑꯣꯍꯣ ꯌꯨꯝ ꯄꯥꯟꯒ꯭ꯔꯕꯣ ꯅꯣꯏ ꯆꯦꯗꯨꯗꯤ
ꯑꯝꯗꯤ ꯄꯥꯟꯒ꯭ꯔꯦ
ꯎꯝ ꯗꯗꯥꯗꯨꯗꯤ
ꯄꯥꯟꯗ꯭ꯔꯤ
ꯑꯩꯗꯤ ꯅꯪꯒ ꯅꯣꯏ ꯆꯦ ꯈꯇꯪꯒ ꯃꯥꯜꯂꯦ ꯑꯗꯨꯗꯤ ꯅꯪꯅ ꯍꯦꯛ ꯋꯥꯔꯤ ꯁꯥꯟꯅꯕ ꯑꯉꯥꯡꯗꯨ ꯅꯣꯏ ꯆꯦꯒꯤ ꯃꯆꯥ
ꯎꯝ ꯍꯧꯖꯤꯛꯇꯤ ꯅꯍꯥꯟ ꯅꯪꯒ ꯁꯥꯟꯅꯕꯗꯣ ꯑꯗꯨ ꯈꯣꯏ ꯆꯦ ꯃꯆꯥ
ꯂꯠ ꯂꯩꯔꯤꯕꯣ ꯑꯗꯨꯗ
ꯑꯩ ꯑꯩ ꯌꯨꯝꯗ ꯍꯜꯂꯛꯑꯦ ꯕꯣ ꯃꯅꯥꯛꯇ ꯂꯩꯀꯥꯟꯗꯅꯤꯗ ꯅꯉꯣꯟ ꯄꯥꯏꯍꯟꯕꯗꯨꯗꯤ ꯑꯩꯑꯥꯥ ꯈꯨꯠꯁꯦ ꯅꯥꯔꯤ ꯍꯥꯏꯕ ꯀꯣꯟꯊꯣꯛꯄꯗ
ꯌꯥꯝ ꯂꯦꯡꯉꯨꯅꯣ ꯑꯃꯨꯛ ꯇꯠꯈꯤꯅꯤ
ꯑꯩ ꯀꯃꯥꯏꯅ ꯇꯥꯔꯝꯃꯤꯅꯣ ꯑꯩ ꯏꯁꯥ ꯉꯛꯄꯁꯦ ꯑꯩ ꯍꯦꯛꯇ ꯐꯔ ꯐꯔ ꯑꯣꯟꯒꯩ ꯅꯣꯛꯄꯗꯣ ꯑꯩ
ꯐꯅꯤꯗ ꯅꯪꯅꯖꯨ ꯅꯪꯅꯖꯨ ꯐꯃꯨꯡꯗꯩ ꯇꯥ ꯇꯥ ꯅꯣꯛꯑꯝꯗꯣꯏꯗꯣ ꯃꯤꯠꯇ ꯎꯏ
ꯑꯁ ꯅꯣꯛ ꯑꯩꯅ ꯅꯣꯛꯄ ꯈꯨꯅꯣꯛꯇꯣ ꯄꯤꯒ ꯑꯣꯔꯣꯔꯣꯅꯤ ꯇꯥꯕ ꯅꯥꯁꯨ ꯅꯥꯕꯩ ꯑꯝ ꯅꯣꯛꯁꯨ ꯅꯣꯛꯄ ꯑꯝ ꯂꯩꯗꯥꯏꯅꯦ
ꯎꯝ ꯎꯝ ꯇꯧꯅꯤ ꯅꯪ ꯇꯧꯅꯤ ꯎꯝ
ꯕꯥ ꯆꯦꯡ ꯑꯌꯤꯡꯕꯤꯗ ꯐꯣꯟ ꯑꯝ ꯇꯧꯕꯤꯌꯨ ꯑꯩꯉꯣꯟꯗ ꯐꯣꯟ ꯇꯧꯁꯜꯂꯛ ꯂꯩꯔꯦ ꯍꯟꯖꯟ ꯍꯟꯖꯟ ꯈꯪꯗꯦ ꯑꯩ ꯐꯣꯟ ꯄꯥꯏꯈꯠꯄ ꯌꯥꯗꯦꯕ ꯁꯤꯗ ꯑꯩꯒꯤ ꯇꯥꯛꯁꯇꯣ ꯂꯣꯏꯗꯕꯩ ꯍꯥꯏꯗꯤ ꯃꯔꯛꯇ ꯈꯛ ꯀꯛꯊꯠꯈꯤꯕꯗꯣ ꯌꯥꯔꯣꯏꯗꯅ ꯆꯠꯇ꯭ꯔꯦ
ꯎꯝ ꯎꯝ ꯎ ꯅꯪ ꯅꯪꯒ ꯆꯞ ꯃꯥꯟꯅꯕ ꯅꯣꯏꯗꯥ ꯑꯗꯨꯗꯤ
ꯁꯛꯈꯦꯠꯅꯩ ꯑꯩꯈꯣꯏ ꯂꯣꯏ ꯑꯍꯨꯝ ꯑꯩꯈꯣꯏ ꯑꯍꯨꯝꯃꯛ ꯁꯞꯈꯦꯠꯅꯩ ꯂꯣꯏꯅ ꯑꯝꯇ ꯃꯥꯟꯅꯗꯦ
ꯅꯪꯅ ꯏꯊꯤꯊꯤꯔꯝꯗꯧ ꯃꯥꯂꯦ
ꯊꯤ ꯃꯄꯥꯁꯨ ꯃꯥꯥꯟꯗ ꯍꯥꯏ ꯃꯃꯥꯁꯨꯍꯅ ꯃꯥꯥꯟꯗ ꯍꯥꯏ ꯃꯣꯏ
ꯑꯁ ꯑꯗꯨꯗꯤ ꯅꯪ ꯑꯩ ꯆꯤꯡꯅꯩ ꯆꯤꯡꯅꯩꯒꯤ
ꯨꯊꯨꯃꯣꯛꯇꯩ ꯂꯧꯈꯠꯂꯛꯄ ꯑꯉꯥꯡꯅꯤ
ꯍꯥꯎꯗ꯭ꯔꯤꯑꯅꯃꯁꯨ ꯌꯥꯅꯤꯌꯦ ꯂꯣꯏ ꯁꯟꯕ
ꯑꯗꯨ ꯑꯣꯏꯔꯁꯨ ꯃꯤꯅꯤ ꯀꯨꯏꯒꯩ ꯀꯌꯥ ꯐꯪꯏꯤ ꯌꯦꯡꯗꯧꯅꯤ
ꯑꯦ ꯇꯔꯥꯎꯡꯗ ꯁꯥꯟꯅ ꯍꯥꯏꯅꯦ ꯀꯨꯏꯍꯟꯕꯤꯔꯅꯨ ꯑꯃꯨꯛ ꯔꯤꯖꯩ ꯆꯠꯂꯗꯤꯅ ꯎꯝ
ꯀꯩꯅꯣ ꯇꯔꯥ ꯃꯣꯏꯁꯨ ꯈꯔ ꯇꯥꯗꯁꯅꯨ ꯀꯩꯅꯣ ꯇꯥꯕ ꯇꯥꯔꯤꯕꯅꯪ ꯅꯨꯡꯉꯥꯏꯌꯨꯀꯣ ꯍꯣꯏ ꯆꯂ ꯌꯥ ꯍꯥꯞꯄꯤꯁꯂꯣ ꯇꯕꯥꯒ
ꯎꯝ ꯀꯀ
ꯊꯝꯐꯝ ꯊꯣꯛꯇ꯭ꯔꯦ ꯑꯝꯇ ꯊꯝꯃꯨꯅꯦꯍꯦ